ꯍꯜꯂꯣ
ꯍꯜꯂꯣ
ꯇꯥꯔꯕꯣ
ꯇꯥꯕ꯭ꯔꯣ
ꯑꯣ ꯇꯥꯔꯦ
ꯑꯣ ꯆꯥꯛ ꯆꯥꯅꯔꯕꯣ ꯆꯥꯗ꯭ꯔꯤ ꯑꯩꯗꯤ
ꯆꯥꯗ꯭ꯔꯤꯗ ꯕ꯭ꯔꯦꯛꯐꯥꯁꯀ ꯑꯝ ꯆꯥꯗ꯭ꯔꯤꯗ ꯑꯩꯁꯨ
ꯑꯩꯗꯤ ꯕ꯭ꯔꯦꯛꯐꯥꯁꯇꯤ ꯆꯥꯔꯦ ꯕ꯭ꯔꯦꯛꯐꯥꯁꯇ ꯋꯥꯇꯔꯃꯦꯂꯟ ꯆꯥꯔꯦ ꯚꯥꯏ
ꯒꯥꯔꯤꯒꯤ ꯋꯥꯔꯤ ꯁꯥꯟꯅ ꯌꯥ ꯖꯥꯠꯅ
ꯌꯥꯝꯒꯅꯤ ꯀꯩꯅꯣ ꯂꯒꯥꯔꯤ ꯏꯁ ꯑꯦ ꯇꯣꯄꯤꯛ ꯍꯧꯖꯤꯛ ꯃꯇꯝꯗꯗꯤ ꯑꯦꯂꯦꯛꯇ꯭ꯔꯤꯛ ꯚꯦꯍꯤꯀꯜꯁꯦ ꯌꯥꯝꯅ ꯗꯔꯀꯥꯔ ꯑꯣꯏꯔꯦꯅ ꯈꯜꯂꯦ ꯑꯩꯗꯤ ꯍꯧꯖꯤꯛ ꯊꯥꯎ ꯇꯥꯡꯈꯠꯂꯛ ꯄꯒꯤ ꯊꯥꯎ ꯇꯥꯡꯈꯠꯂꯛꯄꯒꯤ ꯑꯗꯒꯤ ꯏ ꯇ꯭ꯋꯦꯟꯇꯤ ꯍꯥꯏꯕ꯭ꯔꯥ ꯏ ꯇ꯭ꯋꯦꯟꯇꯤ ꯐꯥꯏꯚ ꯍꯥꯏꯕ꯭ꯔꯥ ꯃꯌꯥꯝ ꯂꯥꯛꯑꯦꯗꯅ ꯍꯧꯖꯤꯛ
ꯎꯝ
ꯀꯟꯇ꯭ꯔꯣꯕꯔꯁꯤ ꯃꯌꯥꯝ ꯑꯃꯁꯨ ꯊꯣꯛꯑꯦ ꯑꯗꯨꯅ ꯃꯔꯝ ꯑꯣꯏꯔꯒ ꯂꯣꯏꯃꯛꯇ ꯐꯕꯗꯤ ꯏꯂꯦꯛꯇ꯭ꯔꯤꯛꯅ ꯑꯣꯏꯔꯦꯅ ꯈꯂꯦ
ꯑꯗꯨ ꯑꯗ ꯑꯗ ꯑꯦꯂꯦꯛꯇ꯭ꯔꯤꯛꯇꯗꯤ ꯚꯝ ꯑꯥꯏ ꯄꯤꯒꯤ ꯍꯥꯏꯗꯤ ꯁꯦꯗꯥꯟ ꯍꯥꯏꯕ꯭ꯔꯥ ꯑꯗꯨ ꯑꯣꯏꯕꯁꯦ ꯈꯔ ꯇꯥꯡ ꯃꯥꯜꯂꯦꯅꯦ
ꯑꯗꯨꯗꯤ ꯈꯪꯗꯦ ꯊꯣꯛꯑꯕ꯭ꯔꯣ
ꯍꯥꯏꯗꯤ ꯁꯦꯗꯥꯟ ꯑꯣꯏꯕ ꯍꯥꯏꯇꯥꯔꯦ ꯍꯥꯏꯗꯤ ꯀ꯭ꯔꯐꯀꯨꯝꯕ ꯊꯣꯛꯏꯗꯅ
ꯑꯣ ꯀꯔꯐꯇꯤ ꯇꯥꯡꯕꯅꯦ
ꯎꯝ ꯑꯗꯨꯝꯕ ꯇꯥꯡꯉꯦ
ꯑꯗꯨꯗ ꯍꯧꯖꯤꯛꯀꯥꯟꯁꯦ ꯇꯦꯛꯁꯤ ꯊꯧꯅꯕꯒꯤ ꯗꯨꯝꯕꯁꯦ ꯈꯔ ꯎꯝ ꯃꯅꯤꯡ ꯌꯥꯎꯕ ꯒꯥꯔꯤꯁꯦ
ꯎꯝ
ꯈꯔ ꯄꯥꯝꯅꯕ ꯑꯗꯨꯗ ꯑꯍꯣꯡꯕ ꯌꯦꯡꯉꯒꯗꯤ ꯃꯔꯨꯇꯤ ꯇꯥꯗꯣꯏꯔꯥ ꯁꯤꯞ ꯇꯥꯗꯣꯏꯔꯥ ꯑꯇꯣꯞꯄꯁꯨ ꯏꯂꯥꯏ ꯂꯩꯇꯕ ꯍꯥꯏꯇꯥꯔꯦ
ꯃꯥ ꯇꯤꯚꯤꯗꯨꯒꯤ ꯍꯧꯖꯤꯛ ꯄ꯭ꯔꯗꯛꯁꯟꯁꯨ ꯐꯖꯅ ꯋꯥꯠꯂꯤꯗꯅ
ꯎꯝ
ꯃꯌꯥꯝ ꯍꯦꯛꯇ ꯄꯨꯊꯣꯛꯄ ꯉꯝꯅꯗꯕꯗꯣ
ꯇꯤꯒꯣꯔ ꯂꯩꯅꯦ ꯇꯤꯒꯣꯔ
ꯇꯤꯒꯣꯔ ꯍꯣꯏ ꯇꯤꯒꯣꯔꯗꯤ ꯂꯩ ꯇꯤꯒꯣꯔ ꯇꯤꯒꯣꯔꯁꯦ ꯑꯅꯧꯕ ꯑꯅꯧꯕ ꯊꯣꯛꯇ꯭ꯔꯕ ꯃꯥꯜꯂꯦ ꯑꯩꯅ ꯈꯕ ꯈ ꯑꯩꯅ ꯈꯪꯕꯗ ꯍꯥꯟꯅ ꯍꯥꯟꯅꯒꯤ ꯑꯗꯨꯕꯨꯗꯤ ꯏꯁꯇꯣꯛ ꯂꯩꯔꯗꯤ ꯂꯩꯔꯝꯗꯧ ꯃꯥꯜꯂꯦ ꯑꯗ ꯑꯅꯧꯕ ꯄ꯭ꯔꯗꯛꯁꯟꯗꯤ ꯂꯩꯇꯕ ꯃꯥꯜꯂꯤ ꯃꯥꯁꯦ
ꯍꯧꯖꯤꯛꯀꯥꯟꯗꯤ ꯀꯩꯅꯣ ꯆꯦꯟꯕꯁꯦ ꯁꯤꯒꯨꯝꯕꯁꯕꯗꯤ ꯃꯅꯤꯡ ꯌꯥꯎꯗꯅ ꯄꯥꯝꯅꯩꯌꯦꯕ ꯂꯒꯦꯁ ꯍꯥꯞꯄꯁꯨ ꯀꯩꯅꯣ ꯀꯩꯅꯣꯝ ꯍꯥꯞꯄꯁꯨꯨ ꯎꯝ ꯑꯗꯨꯅ ꯄꯥꯝꯕꯒ ꯍꯦꯟꯕ ꯃꯥꯜꯂꯦ
ꯃꯄꯥꯟ ꯂꯝꯗ ꯅꯦꯛꯁꯟ ꯏꯕꯤꯗꯣ
ꯎꯝ
ꯐꯖꯅ ꯆꯦꯜꯂꯦ ꯇꯦꯛꯁꯤ ꯑꯣꯏꯅ ꯑꯩꯅ ꯎꯔꯛꯄꯗ ꯑꯗꯣ ꯑꯃ ꯍꯟꯗꯛꯀꯤ ꯁꯨꯖꯨꯀꯤꯒꯤ ꯚꯏ ꯇꯔꯥꯗꯣ ꯏ ꯚꯏ ꯇꯔꯥꯗꯣ
ꯑꯗꯨꯗꯣ ꯌꯥꯝ ꯆꯥꯎꯕ ꯃꯥꯜꯂꯤꯉꯣ ꯒꯥꯔꯤꯗꯣ
ꯆꯥꯎ ꯃꯃꯜꯁꯨ ꯋꯥ ꯃꯥꯜꯂꯦ ꯊ
ꯃꯃꯟꯕꯨꯗꯤ ꯈꯪꯗꯦ ꯅꯦꯛꯁꯟꯗꯒꯤ ꯃꯥꯅ ꯍꯦꯟꯅ ꯆꯥꯎꯋꯦꯕ ꯑꯩꯅ ꯎꯕꯗ
ꯑꯗꯨ ꯀꯩꯅꯣ ꯃꯥꯔꯀꯤꯟ ꯑꯗꯨ ꯈꯔ ꯍꯦꯟꯅ ꯆꯥꯎꯅ ꯇꯧꯕꯅꯦ ꯕ꯭ꯔꯤꯖꯥꯒꯨꯝꯕ ꯑꯗꯨꯝꯕꯁꯦ ꯑꯗꯨꯝ ꯍꯩꯅ ꯆꯥꯎꯕ꯭ꯔꯪ ꯇꯧꯕꯅꯤ
ꯍꯣꯏ ꯁꯥꯏꯖꯀꯤꯗꯤ ꯑꯗꯨꯗꯨꯅ ꯍꯦꯟꯅ ꯆꯥꯎ ꯃꯥꯜꯂꯦ ꯍꯣꯏ ꯁꯦꯐꯇꯤꯗꯕꯨꯗꯤ ꯈꯦꯠꯅꯔꯦꯅ ꯑꯃꯨꯛ
ꯑꯥ
ꯑꯗꯨꯒ ꯁꯥꯏꯖꯀꯤꯗꯤ ꯌꯥꯝꯅ ꯆꯥꯎ ꯃꯥꯜꯂꯤꯕ ꯍꯥꯏꯇꯥꯔꯦ ꯑꯗꯨ ꯃꯁꯛ ꯂꯨꯛꯁꯇꯤ ꯑꯩꯗꯤ ꯄꯥꯝꯗꯦꯅ ꯑꯩꯒꯤ ꯑꯣꯄꯤꯅꯤꯌꯟꯗꯗꯤ ꯂꯨꯛꯁꯇꯣ ꯐꯖꯗꯦꯕ
ꯎꯝ ꯈꯪꯗꯦ ꯀꯔꯝꯕꯅ ꯐꯔꯤꯅꯣ ꯍꯧꯖꯤꯛꯀꯥꯟꯗꯤ ꯕꯦꯇ꯭ꯔꯤꯅꯗꯤ ꯐꯔꯦꯅ ꯈꯜꯂꯦ ꯑꯩ ꯋꯥꯈꯜꯗꯗꯤ ꯇꯥꯡꯕꯅꯦ ꯈꯣꯠꯄꯅꯦ ꯑꯗꯒꯤ ꯂꯩꯕ ꯔꯤꯛꯁꯁꯤꯡꯁꯤꯒ
ꯎꯝ ꯑꯩꯒꯤ ꯐ꯭ꯔꯦꯟ ꯁꯥꯔꯀꯜꯗ ꯑꯩꯅ ꯒꯥꯔꯤꯒꯤ ꯀꯩꯒꯤ ꯍꯥꯏꯕꯗꯗꯤ ꯑꯩꯗꯤ ꯑꯦꯂꯦꯛꯇ꯭ꯔꯤꯛ ꯂꯧꯔꯣ ꯒꯥꯔꯤ ꯃꯆꯥ ꯑꯣꯏꯔꯁꯨ ꯑꯆꯧꯕ ꯑꯣꯏꯔꯁꯨꯅ ꯑꯗꯨꯝ ꯍꯥꯏꯌꯦꯅꯤꯡꯉꯦ ꯑꯩꯗꯤ
ꯑꯩꯁꯨ ꯍꯥꯏꯌꯦꯗꯣ ꯇꯥꯗꯕ ꯌꯥꯎꯔꯤ
ꯌꯥꯎꯕꯅꯤꯗ ꯑꯗꯨꯕꯨꯗꯤ ꯑꯗꯨꯗꯤ ꯆꯞ ꯃꯥꯟꯅꯩꯀꯦ ꯑꯗꯨꯗꯣ ꯃꯦꯁꯤ ꯔꯣꯅꯥꯜꯗꯣꯅ ꯂꯣꯏꯗ꯭ꯔꯤꯁꯤꯅꯤ ꯋꯥꯔꯤ
ꯃꯤ ꯃꯤ ꯑꯄꯥꯝꯕꯅꯤ ꯁꯨꯝ ꯑꯩꯈꯣꯏꯅꯗꯤ ꯑꯩꯈꯣꯏꯅ ꯐꯕꯗꯣ ꯍꯥꯏꯅꯤꯡꯕꯗꯣ ꯑꯩꯈꯣꯏꯅꯗꯤ
ꯎꯝ ꯑꯗꯩ ꯀꯤꯕ ꯈꯣꯠꯄ ꯍꯥꯏꯕꯁꯨ ꯂꯩꯕꯗꯣ ꯍꯥꯏꯅ ꯑꯗꯨ ꯇꯧꯔꯦꯒ ꯑ ꯑꯗꯥꯥ ꯇꯧꯔꯦꯒ ꯃꯌꯥꯝ ꯑꯃ ꯃꯦꯗꯤꯌꯥꯗꯕꯨ ꯑꯣꯏꯔꯣ ꯑꯃꯗ ꯑꯣꯏꯔꯣ ꯍꯥꯏꯅꯕꯗ ꯁ꯭ꯋꯥꯏꯗꯁꯨ ꯑꯗꯨ ꯄꯉꯥꯏꯗ ꯍꯥꯏꯅꯩꯗꯣ ꯑꯗꯨꯁꯨ ꯍꯥꯏꯅꯩꯁꯤꯗ ꯊꯧꯗꯕ ꯃꯤꯅ
ꯑꯗꯨꯁꯨ ꯊꯧꯗꯕ ꯃꯤꯅ ꯈꯪꯗꯕ ꯃꯤꯅ ꯍꯥꯏꯇꯥꯔꯦ
ꯑꯩꯅ ꯁꯨ ꯑ ꯑꯩꯁꯨꯝ ꯊꯦꯡꯅꯔꯛꯕꯗꯤ ꯑꯊꯧꯕ ꯃꯤꯅꯗꯤ ꯄꯥꯛꯇꯤ ꯍꯥꯏꯗꯦꯕ
ꯎꯝ ꯊꯧꯗꯕ ꯃꯤꯅ ꯍꯦꯟꯅ ꯈꯔ ꯍꯦꯟꯅ ꯈꯪꯕꯅꯦ ꯊꯧꯗꯕ ꯃꯤꯅ ꯑꯃꯨꯛ
ꯑꯩꯁꯤ ꯎꯔꯛꯄ ꯃꯤꯈꯩꯅꯦ ꯑꯃꯨꯛ ꯍꯥꯏꯗꯦ ꯀꯃꯥꯏ ꯇꯧꯔꯤꯅꯣ ꯈꯪꯗꯦ ꯑꯗꯣ ꯏꯁꯃꯨꯠ ꯑꯣꯏꯕ ꯈꯣꯠꯁꯨ ꯍꯦꯜꯂꯦ ꯀꯩꯅꯣꯅ ꯇꯣꯡꯕꯗ ꯚꯥꯏꯕ꯭ꯔꯦꯁꯟ ꯐꯥꯎꯗꯕ ꯈꯣꯠꯇꯕ
ꯃꯥꯅꯦ
ꯑꯗꯨꯝꯕ ꯍꯦꯜꯂꯦ ꯑꯗꯒꯤ ꯈꯪꯗꯦꯗ ꯌꯥꯝ ꯅꯨꯡꯉꯥꯏꯗ
ꯑꯗꯩ ꯑꯩꯈꯣꯏꯒꯤ ꯑꯩꯈꯣꯏꯒꯤ ꯑꯩꯈꯣꯏꯅ ꯂꯩꯔꯤꯕ ꯂꯝꯁꯤꯒꯤ ꯃꯇꯨꯡ ꯏꯟꯅꯗꯤ ꯀꯩꯅꯣꯗꯣ ꯊꯥꯎ ꯐꯪꯕ ꯐꯪꯗꯕ ꯂꯩꯕꯅꯤꯅ ꯀ꯭ꯌꯨ ꯅꯨꯡ ꯂꯦꯞ ꯈꯣꯠꯄꯗꯨꯒꯤ ꯈꯜꯂꯒꯗꯤ ꯌꯥꯝ ꯐꯔꯛꯇ꯭ꯔꯅꯦ
ꯎꯝ
ꯏꯂꯦꯛꯇ꯭ꯔꯤꯛ ꯃꯇꯝ ꯃꯥꯡꯗ꯭ꯔꯦ ꯑꯗꯒꯤ ꯑꯃꯨꯛ ꯄꯩꯁꯥꯒꯤ ꯃꯇꯥꯡꯗ ꯍꯥꯏꯔꯣ ꯋꯥꯟ ꯍꯣꯏ ꯄꯩꯁꯥꯕꯨꯗꯤ ꯈꯔ ꯍꯦꯟꯅꯕꯨꯗꯤ ꯂꯩꯕ ꯃꯇꯝꯗ ꯄꯤꯔꯒꯁꯨ ꯑꯦꯕ꯭ꯔꯤꯗꯦ ꯀꯣꯁꯇꯗꯤ ꯃꯌꯥꯝ ꯍꯟꯊꯔꯤꯅꯤꯗꯅ ꯑꯃꯅ ꯂꯨꯄꯥ ꯆꯥꯝꯃꯅ ꯀꯤꯂꯣꯃꯤꯇꯔ ꯂꯨꯄꯥ ꯆꯥꯝꯃꯅ ꯅꯣꯡꯃꯗꯤ ꯀꯩꯁꯨ ꯊꯧꯅꯕ ꯌꯥꯔꯣꯏꯕ ꯒꯥꯔꯤ ꯃꯆꯥ ꯑꯃꯗ ꯅꯠꯇ꯭ꯔꯥ
ꯎꯝ
ꯑꯗꯨꯒ ꯏꯂꯦꯛꯇ꯭ꯔꯤꯛꯀꯤ ꯒꯥꯔꯤ ꯃꯆꯥ ꯑꯃꯅ ꯑꯃꯨꯛ ꯌꯥꯔꯤꯁꯤꯅ ꯂꯨꯄꯥ ꯇꯔꯥ ꯀꯨꯟꯒꯤ ꯆꯥꯔꯖ ꯇꯧꯔꯒ ꯅꯣꯡꯃꯒꯤ ꯍꯦꯛꯇ ꯑꯗꯨꯝ ꯆꯥꯎꯔꯥꯛꯄ ꯑꯃꯥ ꯊꯧꯅꯕ ꯌꯥꯏꯗꯅ
ꯊꯧꯅꯕ ꯌꯥꯏ
ꯒꯥꯔꯤ ꯑꯆꯧꯕꯒꯤꯁꯨ ꯂꯨꯄꯥ ꯆꯥꯝꯃꯒꯤ ꯆꯥꯔꯖ ꯇꯧꯕꯗ ꯅꯨꯃꯤꯠ ꯆꯨꯞꯄꯃ ꯊꯧꯅꯕ ꯌꯥꯏꯅꯦꯕ
ꯎꯝ ꯑꯗꯩꯩ ꯈꯔꯒꯗꯤ ꯔꯦꯟꯖ ꯈꯔ ꯆꯥꯎꯍꯟꯅꯤꯡꯉꯦ ꯑꯗꯨꯝ ꯊꯧꯔꯤꯕ ꯈꯣꯠꯂꯤꯁꯨ ꯔꯦꯟꯁꯇꯨꯁꯨ ꯆꯥꯎꯋꯂꯏ ꯅꯣꯡꯃ ꯂꯇ ꯑꯩ ꯂꯣꯏꯔ ꯍꯜꯂꯛ ꯇꯦ ꯑꯗꯨꯝ ꯑꯣꯏꯔꯁꯨ ꯔꯦꯟꯁ ꯑꯦꯖꯥꯏꯇꯤꯁꯦ ꯈꯤꯇꯪ ꯈꯤꯇꯪꯗꯤ ꯑꯗꯨꯝ ꯂꯩꯌꯦꯕ
ꯑꯗꯨꯕꯨꯗꯤ ꯂꯩ ꯍꯣꯏ ꯑꯗꯨꯗꯤ ꯑꯗꯨꯗꯤ ꯑꯗꯨꯗꯤ ꯍꯣꯏ ꯃꯥꯒꯤ ꯅꯨꯡꯉꯥꯏꯇꯕ ꯁꯥꯏꯠ ꯑꯃ ꯍꯥꯏꯔꯒꯗꯤ ꯑꯗꯨꯗꯨꯁꯨ ꯑꯣꯏ
ꯑꯥ
ꯊꯕꯛ ꯆꯠꯅꯤꯡꯕꯗꯣ ꯕꯦꯇ꯭ꯔꯤꯗꯨ ꯌꯥꯎꯔꯒꯁꯨ ꯐꯤꯐꯇꯤꯒꯤ ꯃꯈꯥꯗꯒ ꯂꯥꯟꯗꯈꯒꯔꯥꯗꯤ ꯑꯁ ꯑꯦꯟꯖꯥꯏꯇꯤ ꯑꯃ ꯋꯥꯈꯟ ꯑꯃ ꯅꯨꯡꯉꯥꯏꯍꯟ ꯅꯨꯡꯉꯥꯏꯇꯕ ꯑꯃ ꯂꯩꯕꯗꯣ ꯑꯗꯨꯗꯤ ꯇꯧꯏ ꯀꯣꯟꯗꯤ ꯀꯣꯟꯅꯗꯣꯏꯕ ꯑꯗꯩ ꯔꯤꯛꯁꯇꯨ ꯂꯧꯁꯤꯔꯥ ꯂꯧꯔꯣꯏꯁꯤꯔꯥ ꯈꯟꯕ ꯑꯃꯈꯛꯇꯤ ꯂꯩꯕꯗꯣ
ꯑ ꯑꯗꯩ ꯊꯕꯛ ꯑꯃ ꯁꯥꯡꯅ ꯆꯠꯊꯣꯛꯎꯔꯦ ꯈꯔ ꯁꯥꯡꯅ ꯆꯠꯂꯨꯔꯦ ꯊꯕꯛ ꯑꯃꯖꯦꯃꯨꯛ ꯆꯠꯇꯣꯔꯦꯕ ꯆꯥꯔꯖꯔꯗꯁ ꯆꯥꯔꯖ ꯊꯤꯜꯂꯤꯀꯥꯟꯁꯤꯗ ꯑꯗꯨꯏ ꯑꯃꯨꯛ ꯉꯥꯏꯅꯕ ꯑꯃꯨꯛ ꯆꯪꯕꯗꯧ ꯉꯍꯥꯛ
ꯍꯣꯏ ꯊꯨꯅ ꯆꯠꯀꯗꯕꯗꯣ ꯀꯥꯏꯅ ꯈꯟꯕꯗꯣ ꯑꯗꯣ ꯍꯨꯖꯤꯛ ꯍꯨꯖꯤꯛ ꯄꯦꯇ꯭ꯔꯣꯜ ꯄꯝ ꯂꯩꯔꯤ ꯁꯨꯃꯥꯏꯅ ꯆꯥꯔꯖꯤꯡ ꯏꯁꯇꯦꯁꯟꯁꯦ ꯃꯔꯥꯡ ꯀꯥꯏꯅ ꯂꯩꯔꯛꯑꯒꯗꯤ ꯁꯤꯒꯤ ꯄꯣꯠꯁꯦ ꯋꯥꯅꯤꯡꯉꯥꯏꯗꯤ ꯑꯣꯏꯔꯣꯏꯀꯣ ꯌꯥꯝ ꯅꯨꯡꯉꯥꯏꯅꯤꯀꯣ
ꯑꯧ
ꯍꯧꯖꯤꯛ ꯆꯥꯔꯖꯤꯡ ꯏꯁꯇꯦꯁꯟꯁꯦ ꯃꯌꯥꯝ ꯂꯩꯍꯟꯅꯤꯡꯉꯤ
ꯈꯔꯗꯣ ꯈꯔ ꯒꯗꯤ ꯂꯩꯕꯗꯤ ꯍꯧꯔ ꯃꯥꯜꯂꯦ ꯍꯧꯖꯤꯛꯀꯥꯟꯁꯦ ꯑꯗꯣ ꯄꯤꯗ꯭ꯔꯤꯔꯥ ꯈꯪꯗꯦ
ꯒꯥꯔꯤ ꯑꯆꯧꯕꯒꯤ ꯑꯦꯌꯥꯔꯄꯣꯔꯠꯇ ꯑꯃ ꯂꯩꯌꯦ ꯑꯗꯨ ꯅꯣꯡꯃ ꯑꯦꯛꯁꯄꯔꯌꯦꯟꯁ ꯑꯝꯇ ꯇꯧꯔꯨꯁꯤꯅꯦ ꯅꯣꯡꯃ ꯁꯨꯝ ꯈꯔ ꯐ꯭ꯔꯤ ꯑꯣꯏꯕ ꯃꯇꯝ ꯑꯃꯗ ꯒꯥꯔꯤꯗꯨ ꯈꯔ ꯁꯥꯡꯅ ꯊꯧꯗꯣꯛꯎꯀꯥꯟꯗꯥꯥ ꯑꯦ ꯑꯃ ꯑꯩꯈꯣꯏꯅ ꯀꯥꯏꯅꯣꯝ ꯆꯠ ꯅꯪꯅ ꯉꯔꯥꯡ ꯍꯥꯏꯔꯝꯕ ꯆꯠꯁꯦ ꯍꯥꯏꯕ ꯃꯐꯝꯗꯣ ꯑꯟꯗ꯭ꯔꯣꯒꯤꯗ
ꯎꯝ
ꯑꯗꯨꯗꯣ ꯆꯠꯂꯨꯔꯒ ꯂꯥꯞꯄꯤꯗꯅ
ꯎꯝ
ꯑꯗꯨ ꯆꯠꯂꯨꯔꯒ ꯍꯜꯂꯛꯄꯩꯗꯨꯗ ꯑꯗꯨ ꯆꯥꯔꯖ ꯇꯧꯔꯁꯨ ꯌꯥꯏꯅꯦ
ꯌꯥꯏ
ꯑꯗꯨꯃꯥꯏꯅꯔ ꯀꯩꯅꯣꯝ ꯑꯝꯇꯥ ꯗꯨꯁꯨ ꯑꯥ ꯑꯃꯇꯪ ꯌꯦꯡꯉꯦ ꯑꯗꯨꯏꯁꯨ ꯃꯇꯥꯡꯗꯨ ꯁꯨꯡ ꯆꯥ ꯆꯥꯗꯕꯗꯣ ꯅꯣꯡꯃꯗ ꯊ꯭ꯔꯤ ꯍꯟꯗ꯭ꯔꯦꯠ ꯀꯤꯂꯣꯃꯤꯇꯔ ꯊꯧꯕ ꯍꯥꯏꯁꯦ ꯍꯦꯛꯇ ꯉꯝꯗꯦꯕ ꯊꯧꯐꯝ ꯂꯩꯔꯛꯇꯦꯕ ꯑꯗꯨꯏꯁꯨ ꯑꯝꯇꯪꯗꯤ ꯑꯦꯛꯁꯄꯤꯔꯤꯌꯦꯟꯁ ꯇꯧꯅꯤꯡꯕꯗꯣ ꯑꯝꯇꯪꯗꯤ ꯇꯧ
ꯍꯦꯛ ꯌꯦꯡꯊꯣꯛꯄ ꯌꯥꯏ ꯑꯩꯁꯨ ꯌꯦꯡꯊꯣꯛꯀꯦ ꯈꯜꯂꯤꯅꯦ ꯑꯩꯩꯅ ꯃꯆꯥꯗꯨꯗ ꯑꯗꯨꯝ
ꯑꯗꯨꯅ ꯑꯝꯇꯪ ꯌꯦꯡꯊꯣꯛꯄꯥ ꯆꯥꯔꯖ꯭ꯔꯗꯤ ꯄꯨꯔ ꯆꯠꯂꯦꯅ
ꯆꯥꯔꯖ꯭ꯔ ꯄꯨꯔ ꯆꯠꯂꯀꯥꯟ ꯌꯦꯡꯉꯦ ꯈꯜꯂꯤ ꯑꯗꯩ ꯈꯪꯅ ꯆꯅꯕꯁꯨ ꯑꯗꯨꯝ ꯂꯩ ꯂꯝꯕꯤꯗ ꯀꯩꯗ ꯑꯗꯨꯝ ꯑ ꯀꯩꯅꯣ ꯇꯧꯕ ꯑꯣꯏꯗꯤ ꯑꯗꯨꯝ ꯆꯪꯁꯜꯂ ꯇꯧꯔꯒꯦꯁꯤꯅꯤ ꯑꯩꯅ ꯈꯜꯂꯤꯖꯦ ꯗꯣ ꯀꯣꯟꯅꯗꯧ ꯃꯥꯜꯂꯤꯅꯦ ꯁꯨꯝ ꯑꯩꯈꯣꯏꯅ ꯑꯦꯟꯖꯥꯏꯇꯤ ꯁꯨꯝ ꯂꯩꯖꯕꯩ ꯋꯥꯅꯦꯕ ꯀꯣꯟꯅ ꯗꯧꯗꯤ ꯑꯗꯨꯝ ꯃꯥꯜꯂꯤꯅꯦꯕ ꯑꯗꯨꯏꯁꯨ
ꯃꯥꯅꯦ ꯑꯗꯨ ꯁꯤꯁꯦ ꯍꯌꯦꯡ ꯈꯔ ꯂꯩꯔꯗꯤ ꯀꯦꯐꯦꯒꯨꯝꯕ ꯍꯥꯡꯉꯗꯤ ꯑꯁꯤꯒꯨꯝꯕ ꯀꯩꯅꯣ ꯑꯃꯗꯤ ꯍꯥꯞꯀꯗꯕꯅꯤ ꯁꯨꯝ ꯕꯤꯖꯅꯦꯁ ꯑꯃꯁꯨ ꯑꯣꯏꯕ ꯌꯥꯏꯗꯅ ꯁꯤꯅ
ꯎꯝ ꯑꯦ ꯑꯩꯁꯨ ꯈꯜꯂꯤꯅꯦꯗꯥꯏ ꯍꯥꯡ ꯄꯥꯜꯁꯟꯒꯤ ꯑꯥ ꯀꯩꯅꯣ ꯍꯥꯡ ꯈꯣꯠꯄꯗꯨꯗ
ꯑꯥ ꯑꯃ ꯍꯥꯞꯄꯟꯅꯤꯡꯉꯤ ꯑꯥ ꯃꯥ ꯃꯥꯥꯏ ꯍꯥꯞꯄꯗꯤ ꯑꯅꯤ ꯊꯣꯛꯅ ꯀꯥꯟꯅꯩꯗꯅ ꯍꯥꯏꯗꯤ ꯆꯥꯔꯖ ꯇꯧꯕꯩ ꯉꯥꯏꯔꯤꯉꯩꯗꯨꯗ ꯑꯆꯥꯄꯣꯠ ꯆꯥꯔ ꯉꯥꯏꯔꯗꯤ ꯌꯧꯅꯤ ꯀꯣꯐꯤ ꯑꯃ ꯊꯛꯑꯒ
ꯑꯗꯩ ꯒꯥꯔꯤ ꯆꯥꯝꯕꯝꯗ ꯇꯧꯅꯔꯤꯁꯦ ꯍꯧꯖꯤꯀꯥꯟ ꯒꯥꯔꯤ ꯆꯥꯝꯕꯝꯗ ꯀꯣꯐꯤꯒꯨꯝꯕ ꯑꯗꯨꯝ ꯍꯥꯞꯄꯅꯦꯕ
ꯑꯥ
ꯀꯣꯐꯤꯒꯨꯝꯕ ꯍꯥꯞꯄ ꯈꯣꯠꯄ ꯒꯥꯔꯤ ꯆꯥꯝꯕ ꯉꯥꯏꯕ ꯁꯨꯝ ꯆꯝꯅꯥ ꯉꯥꯏꯗꯨꯏ ꯁꯔꯨꯛꯄꯨꯗꯤ ꯀꯩꯅꯣꯝꯃꯥ ꯀꯣꯐꯤꯁꯨ ꯌꯣꯜꯍꯧꯕ ꯃꯣꯏ ꯑꯗꯨꯝ ꯑꯥ ꯑꯥ ꯑꯗꯩꯩ ꯃꯣꯏꯁꯨ ꯀꯩꯅꯣꯃꯗꯤ ꯆꯥ ꯍꯧꯕ ꯑꯗꯨ ꯅꯨꯡꯉꯥꯏꯍꯟꯕ ꯍꯥꯏ ꯇꯥꯏ ꯏꯟꯚꯥꯏꯔꯟꯃꯦꯟ ꯅꯨꯡꯉꯥꯏꯍꯟꯕ ꯍꯥꯏꯇꯥꯏ ꯑꯗꯨ ꯇꯧꯕꯅꯦ ꯍꯧꯖꯤꯛꯀꯥꯟꯁꯦ
ꯑꯗꯨꯃꯥꯏꯅ ꯑꯗꯨꯃꯥꯏꯅ ꯍꯧꯖꯤꯛꯀꯤ ꯆꯥꯔꯖꯤꯡ ꯏꯁꯇꯦꯁꯟꯗꯁꯨ ꯑꯗꯨꯃꯥꯏꯅ ꯇꯧꯕꯅ ꯅꯨꯡꯉꯥꯏꯅꯤꯀꯣ
ꯎꯝ ꯕꯤꯖꯤꯅꯦꯁ ꯑꯅꯤ ꯊꯣꯛꯄ ꯍꯥꯏꯇꯥꯔꯦ ꯄꯨꯂꯞ ꯇꯧꯁꯤꯜꯂꯁꯨ ꯌꯥꯏ ꯀꯩꯅꯣ ꯒꯥꯔꯤꯁꯨ ꯆꯥꯝꯕ ꯆꯥꯝ ꯂꯣꯏꯔꯒ ꯆꯥꯝꯔꯒꯁꯨ ꯆꯥꯔꯖꯤꯠꯗꯨ ꯄꯤꯕꯤꯔꯁꯨ ꯌꯥꯏ ꯀꯩꯅꯣ
ꯌꯥꯏ ꯑꯗꯨꯁꯨ ꯌꯥꯏ ꯑꯁ ꯑꯗꯨ ꯍꯥꯏꯔꯒ ꯕꯤꯖꯤꯅꯦꯁꯁꯦ ꯀꯥꯔꯋꯥꯁꯀꯤ ꯕꯤꯖꯤꯅꯦꯁꯁꯦ ꯑꯗꯨꯝ ꯔꯤꯀꯃꯦꯟ ꯇꯧꯋꯤꯕꯣ ꯃꯤꯅ
ꯎꯝ ꯑꯩ ꯇꯧꯒꯂ ꯈꯜꯂꯤꯌꯦ
ꯑꯩꯁꯨ ꯑꯩꯁꯨ ꯈꯟꯗꯤ ꯈꯜꯂꯤ ꯑꯗꯨꯝ ꯃꯤꯅ ꯑꯗꯨꯝ ꯔꯤꯀꯃꯦꯟ ꯇꯧꯕꯗ ꯍꯥꯏꯗꯤ ꯌꯥꯝꯅ ꯆꯥꯝꯕ ꯆꯥꯝꯗꯕ ꯑꯗꯨꯕꯨ ꯂꯣꯟꯖꯦꯇꯤꯕꯤꯇꯤ ꯂꯩꯕ ꯍꯥꯏꯒꯗ꯭ꯔꯥ
ꯎꯝ
ꯀꯨꯏꯅ ꯆꯠꯍꯧꯕ ꯌꯥꯕ ꯄꯣꯠ ꯑꯃꯗꯤ ꯑꯣꯏꯕꯗꯣ
ꯍꯧꯖꯤꯛ ꯃꯇꯝꯗ ꯂꯩꯁꯨ ꯂꯩꯁꯤꯜꯂꯛꯇ꯭ꯔꯦꯕ ꯌꯨꯝ ꯌꯨꯝꯗ ꯒꯥꯔꯤ ꯆꯥꯝꯕꯝ ꯈꯣꯠꯐꯝꯁꯨ ꯂꯩꯁꯤꯜꯂꯛꯇ꯭ꯔꯦꯕ
ꯂꯩꯁꯤꯜꯂꯛꯇ꯭ꯔꯦ
ꯂꯝ ꯆꯤꯟꯖꯜꯂꯛꯄꯒꯤ ꯈꯣꯠꯂꯛꯄꯒꯤ ꯑꯩꯈꯣꯏꯒꯤꯁꯨ ꯃꯉꯥꯏꯔꯦ ꯑꯗꯨꯝ ꯂꯩꯔꯛꯇ꯭ꯔꯤꯁꯤꯅꯤ
ꯎꯝ ꯑꯗꯣ ꯄ꯭ꯔꯥꯏꯖꯇꯤ ꯈꯔ ꯋꯥꯡꯕ꯭ꯔꯅ ꯈꯜꯂꯤ ꯑꯩꯈꯣꯏ ꯃꯅꯤꯄꯨꯔꯒꯤ ꯍꯧꯖꯤꯛ ꯍꯧꯖꯤꯛ ꯄꯤꯔꯤꯕ ꯔꯦꯠ ꯈꯔ ꯅꯦꯝꯍꯟꯅꯤꯡꯉꯤꯀꯣ
ꯌꯥꯝ ꯋꯥꯕ ꯊꯕꯛꯁꯨ ꯀꯩꯁꯨ ꯅꯠꯇꯦ
ꯌꯥꯝ ꯋꯥꯕꯁꯨ ꯅꯠꯇꯦ ꯑꯦꯕ꯭ꯔꯤꯗꯦ ꯑꯦꯕ꯭ꯔꯤꯗꯦ ꯃꯤꯗ ꯆꯥꯝꯅꯤꯡꯍꯟꯕ ꯑꯃ ꯄꯣꯛꯍꯟꯗꯦꯕ ꯑꯁ ꯊꯥ ꯑꯃꯅꯨꯡꯗꯣ ꯑꯃꯨꯛꯇꯪꯗꯤ ꯆꯪꯅꯤꯡꯉꯦ ꯍꯥꯏꯕꯒꯤ ꯄꯣꯠꯇ ꯂꯩꯌꯦꯕ ꯄ꯭ꯔꯥꯏꯖꯇꯣ
ꯎꯝ ꯑꯩ ꯇꯧꯔꯗꯤ ꯂꯨꯄꯥ ꯌꯥꯈꯩꯗꯒ ꯆꯥꯝꯒꯦꯅ ꯈꯜꯂꯤꯕꯅꯤ ꯃꯆꯥꯒꯤꯗꯤ
ꯍꯣꯏ ꯑꯗꯨꯃꯥꯏꯅ ꯌꯥꯡꯈꯩ ꯒꯥꯔꯤ ꯑꯆꯧꯕꯩꯅ ꯆꯥꯝꯃꯒꯨꯝꯕ ꯆꯅꯤꯒꯨꯝꯕꯗ ꯄꯤꯕ ꯉꯝꯃꯒꯗꯤ ꯑꯗꯣ ꯁꯨꯝ ꯑꯩꯈꯣꯏ ꯁ꯭ꯋꯥꯏꯗ ꯈꯟꯅꯩꯁꯤꯅ ꯑꯃꯨꯛ ꯉꯁꯥꯏꯒꯤ ꯏꯟꯚꯦꯁꯃꯦꯟꯗꯣ ꯊꯨꯅ ꯍꯟꯖꯤꯟꯕ ꯄꯥꯝꯃꯦꯕ ꯂꯣꯡ ꯇꯔꯝꯗ ꯈꯤꯇꯪ ꯈꯟꯕ ꯋꯥꯠꯄꯗꯣ
ꯎꯝ
ꯚ ꯕꯤꯖꯤꯅꯦꯁ ꯑꯃ ꯇꯧꯔꯗꯤ ꯏꯟꯚꯦꯁꯃꯦꯟꯗꯨꯗꯤ ꯏꯟꯚꯦꯁꯃꯦꯟ ꯏꯁ ꯏꯟꯚꯦꯁꯃꯦꯟꯅꯤꯗꯅ
ꯎꯝ
ꯅꯠꯇ꯭ꯔꯅꯦ ꯑꯗꯨ
ꯃꯥꯅꯦ ꯑꯗꯨꯅ ꯃꯤꯗꯣ ꯌꯥꯝ ꯂꯥꯛꯄꯅ ꯐꯩ ꯑꯍꯨꯝ ꯂꯥꯛꯇꯣꯏ ꯁꯨꯕꯤꯤ ꯇꯔꯥ ꯑꯍꯨꯝ ꯂꯥꯛꯇꯣꯏ ꯁꯕꯤꯦ ꯇꯔꯥ ꯂꯥꯛꯄꯅ ꯐꯩ ꯑ
ꯑꯗꯨꯅꯦ ꯆꯨꯝꯃꯦꯅ ꯍꯥꯏꯗꯣ ꯑꯍꯨꯝ ꯂꯥꯛꯇꯣꯏ ꯁ ꯇꯔꯥꯄꯔ ꯐꯩ ꯑꯗꯣ ꯑꯍꯨꯝꯗ ꯂꯨꯄꯥ ꯌꯥꯡꯈꯩ ꯌꯥꯡꯈꯩ ꯌꯦꯜꯂꯗꯤꯦ ꯍꯦꯟꯒꯤꯗꯣꯏ ꯁꯔꯨꯛ ꯂꯨꯄꯥ ꯅꯤꯐꯨ ꯃꯥꯡꯉꯒ ꯇꯔꯥꯗꯣ ꯇꯔꯥ ꯂꯥꯛꯑꯗꯤ
ꯎꯝ
ꯑꯗꯨꯗꯤ ꯄꯩꯁꯥ ꯌꯥꯝꯃꯤꯗ
ꯑ
ꯑꯗꯨꯃꯥꯏꯅ ꯊꯅꯗꯤ ꯐꯔꯔꯕꯖꯥꯅꯤ
ꯑꯩꯁꯨ ꯈꯜꯂꯤꯅꯦ ꯑꯃ ꯍꯥꯡꯇꯣꯛꯀꯦꯅ ꯆꯥꯝꯃꯁꯨ ꯍꯩꯔꯦ ꯆꯥꯃꯟꯗꯅ
ꯃꯗꯅ ꯌꯨꯝ
ꯌꯨꯝꯒꯤ ꯆꯃꯟꯗꯅ ꯍꯩꯔꯦ
ꯌꯨꯝ ꯁꯃꯨꯗꯥꯏ ꯃꯥꯅꯦ ꯃꯦꯆꯤꯟ ꯑꯃꯨ ꯍꯥꯏꯅ ꯏꯁꯄ꯭ꯔꯦꯌꯔꯗꯣ
ꯎꯝ
ꯑꯗꯨꯗꯣ ꯅꯨꯡꯉꯥꯏꯔꯒ ꯀꯔꯕꯥꯔꯁ ꯀꯥꯞꯅꯕ ꯍꯧꯖꯤꯛꯀꯥꯟꯗꯤ ꯂꯩꯔꯦꯗꯅ ꯑꯗꯨ ꯇꯧꯔ ꯂꯣꯏ ꯑꯗꯨ ꯑꯅꯤꯗꯨ ꯈꯛꯇꯪ ꯂꯩꯈ꯭ꯔ ꯂꯣꯏꯔꯦ ꯀꯩꯅꯣ ꯒꯥꯔꯤ ꯑꯍꯥꯟꯕꯩ ꯆꯥꯝꯊꯣꯛꯑꯅꯤ ꯑꯗꯩ ꯃꯣꯏꯒꯤ ꯏꯁꯄ꯭ꯔꯦꯗꯣ ꯀꯥꯞꯁꯤꯜꯂꯅꯤ ꯑꯗꯨꯒ ꯇꯛꯑꯅꯤ ꯂꯣꯏꯔꯒ ꯑꯃꯨꯛ ꯆꯥꯝꯊꯣꯛꯑꯒ ꯂꯣꯏꯔꯦꯒꯩ ꯒꯥꯔꯤ ꯆꯥꯝꯕ ꯍꯥꯏꯁꯦꯗ
ꯎ ꯌꯥ ꯌꯥꯎꯔꯦ ꯇꯥꯔꯦ
ꯍꯣꯏ ꯑꯗꯨꯗꯤ ꯒꯥꯔꯤ ꯆꯥꯃꯨꯒꯤꯒꯦ ꯑꯗꯨꯗꯤ